ꯎꯥ
ꯑ ꯅꯨꯡꯉꯥꯏꯔꯕꯣ
ꯅꯨꯡꯉꯥꯏꯔꯨꯌꯦꯦ ꯑꯗꯣꯝꯗꯤ ꯅꯨꯡꯉꯥꯏꯔꯤꯕ꯭ꯔꯣ
ꯍꯣꯏ ꯅꯨꯡꯉꯥꯏꯔꯤꯌꯦ ꯅꯪꯗꯤ ꯀꯔꯤ ꯑ ꯍꯣꯏ ꯑꯩꯗꯤ ꯆꯥꯛ ꯆꯥꯔꯤ ꯅꯪꯗꯤ
ꯆꯥꯗ꯭ꯔꯤꯌꯦ
ꯑꯣ ꯀꯔꯤ ꯏꯟꯖꯥꯡ ꯊꯣꯡꯉꯤꯗꯣ
ꯈꯪꯗꯦ ꯀꯔꯤ ꯏꯟꯖꯥꯡ ꯊꯣꯡꯕ꯭ꯔ ꯃꯤꯅ ꯊꯣꯡꯕꯅꯤꯅ
ꯑꯦ ꯅꯪ ꯍꯣꯁꯇꯦꯜꯗ ꯂꯩꯕ꯭ꯔꯣ
ꯑꯧ
ꯎꯝ ꯐꯔꯦꯅꯦ ꯑꯗꯨꯗꯤ
ꯀꯩ ꯃꯊꯦꯜ
ꯅꯪ ꯁ꯭ꯀꯨꯜ ꯀꯥꯕ꯭ꯔꯣ ꯀꯂꯦꯖ ꯆꯠꯄ꯭ꯔ
ꯀꯣꯂꯦꯖ
ꯑꯣ ꯉꯁꯤ ꯆꯠꯂꯣ
ꯍꯥꯥ
ꯉꯁꯤ ꯆꯠꯂꯔꯣꯏꯔꯥ
ꯑ ꯉꯁꯤꯗꯤ ꯄꯣꯊꯥꯒꯦ ꯇꯧꯕꯅꯦ ꯉꯔꯥꯡ ꯇꯧꯕꯥ꯫ ꯐꯤꯂꯝ ꯑꯃ ꯌꯦꯡꯉꯕꯒꯤꯠ ꯄꯨꯟꯁꯤꯠ ꯐꯥꯗꯕꯗ ꯉꯁꯤꯗꯤ ꯄꯣꯊꯥꯔꯒꯦ ꯇꯧꯕ
ꯑꯦꯁ ꯑꯦꯁ ꯅꯨꯡꯉꯥꯏꯅꯦ
ꯍꯨ ꯍꯨ
ꯅꯨꯡꯉꯥꯏꯕ ꯄꯥꯎ ꯑꯅꯤꯅꯦ
ꯅꯣꯡꯁꯨ ꯈꯔ ꯆꯨꯕꯀꯣ
ꯎꯝ
ꯑꯗꯨꯗ
ꯑꯗꯨꯅꯦ ꯅꯣꯡ ꯆꯨꯃꯟꯕꯒꯤꯀꯣ ꯍꯧꯖꯤꯛꯀꯥꯟꯗꯤ
ꯑꯁ ꯑꯩꯈꯣꯏꯗꯤ ꯉꯔꯥꯡ ꯉꯥꯛꯇ ꯆꯨꯔ ꯂꯦꯞꯇꯕꯤꯗ
ꯎꯝ ꯁꯦꯡꯕꯅꯤ ꯎꯝ
ꯀꯔꯤ ꯃꯊꯦꯜ ꯆꯥꯒꯦ
ꯑꯩꯗꯤ ꯉꯁꯤ ꯀꯩꯅꯣ ꯆꯥꯏ ꯎꯝ ꯎꯁꯣꯏ ꯀꯩꯅꯣ ꯇꯧꯕꯖꯠꯇꯣ ꯃꯥꯏꯗꯣ ꯇꯧꯕ ꯆꯠꯇꯣ ꯑꯗꯨꯒꯅ ꯎ ꯏꯁꯀ꯭ꯋꯥꯁ ꯀ ꯆꯥꯏ ꯀꯔꯤ ꯀꯔꯤ ꯌꯦꯟꯁꯥꯡ ꯄꯤꯕ꯭ꯔꯥ ꯅꯪꯒꯤ ꯍꯣꯁꯇꯦꯜꯗ
ꯍꯥ
ꯅꯣꯏꯒꯤ ꯍꯣꯁꯇꯦꯜꯗ ꯀꯔꯤ ꯀꯔꯤ ꯏꯟꯁꯥꯡ ꯄꯤꯕꯣ
ꯌꯦꯟ ꯁꯥꯎꯇꯤꯌꯥ
ꯑꯣ ꯍꯥꯎꯕ꯭ꯔꯣ ꯍꯥꯎꯇꯕ꯭ꯔꯣ
ꯍꯥꯎꯋꯦ
ꯑꯦ ꯐꯔꯦꯅꯦ ꯑꯗꯨ ꯍꯣꯁꯇꯦꯜꯒꯤ ꯍꯣꯁꯇꯦꯜꯗ ꯂꯩꯥꯏꯕꯁꯤꯡꯅ ꯍꯥꯎꯗꯦ ꯍꯥꯎꯗꯦ ꯍꯥꯏꯅ ꯀꯝꯄ꯭ꯂꯦꯟ ꯌꯥꯝꯕꯒꯤꯀꯣ
ꯑ ꯍ
ꯑꯗꯨ
ꯃꯐꯝ ꯃꯐꯝꯅꯁꯨ ꯅꯗ
ꯍꯣꯏ ꯑꯗꯨ
ꯍꯥꯥ
ꯅꯪꯗꯤ ꯀꯣꯂꯦꯖ ꯂꯣꯏꯔꯗꯤ
ꯑ ꯁꯀꯨꯜꯂꯁꯨꯗ ꯑꯣꯖꯥꯒꯤ ꯁꯤꯟꯐꯝꯗ ꯆꯠꯀꯦꯗ
ꯐꯔꯦ ꯇꯔꯥꯏꯗꯅ ꯑꯦꯛꯖꯥꯝꯁꯨ ꯊꯥꯕ ꯌꯥꯏ
ꯎꯝ ꯊꯥꯕ ꯌꯥꯏ ꯑꯗꯨꯕꯨ ꯊꯕꯛ ꯈꯔ ꯂꯩ ꯍꯥꯏꯔꯤꯁꯨ ꯍꯧꯖꯤꯛꯇꯤ ꯐꯩꯁꯥ ꯉꯇꯅꯤꯅ ꯑꯗꯨꯅ ꯑꯣꯖꯥꯒꯤ ꯁꯨꯡꯐꯝꯅ ꯏꯐ ꯐꯔꯦꯕ
ꯎꯝ ꯑꯗꯨ ꯐꯝꯃꯅꯤ ꯍꯣꯏ ꯑꯗꯨꯁꯨ ꯅꯪꯗꯤ ꯍꯣꯁꯇꯦꯜꯗ ꯑꯗꯨꯝ ꯀꯣ ꯀꯗ ꯎ ꯃꯤ ꯃꯁꯥ ꯃꯁꯥꯒꯤ ꯄꯤꯕ꯭ꯔꯥ ꯅꯠꯇ꯭ꯔꯒ ꯑꯗꯨꯝ ꯄꯨꯣꯂꯞ ꯄꯨꯣꯂꯞ ꯑꯗꯨꯝ ꯂꯩꯕ꯭ꯔꯥ ꯑꯗꯨ ꯅ ꯑꯣꯏꯗꯤ
ꯔꯨꯝ ꯑꯃꯗ ꯃꯤ ꯑꯅꯤ
ꯑꯣ ꯃꯤ ꯑꯅꯤꯔꯥ ꯃꯤ ꯑꯅꯤꯗꯤ ꯑꯩꯈꯣꯏꯗꯤ ꯐꯅꯗꯅꯀꯣ
ꯎꯝ
ꯀꯗꯤꯁꯠ
ꯀꯥꯁꯨ ꯆꯥꯎꯋꯦ ꯅꯨꯡꯉꯥꯏꯁꯨ ꯅꯨꯡꯉꯥꯏꯌꯦ
ꯑꯦ ꯑꯦ ꯐꯔꯦ ꯐꯔꯦ ꯑꯗꯨꯗꯤ ꯐꯖ ꯅꯨꯡꯉꯥꯏꯅ ꯂꯩꯔꯗꯤ ꯐꯔꯑꯦ ꯑꯗ ꯅꯪꯒꯤ ꯐꯨꯠꯕꯣꯜꯒꯨꯝꯕ ꯌꯦꯡꯕ꯭ꯔꯥ
ꯎꯝ ꯅꯍꯥꯟꯁꯦ ꯄꯨꯡ ꯇꯔꯨꯛ ꯃꯈꯥꯏꯒꯤꯗꯣ ꯑꯗꯨ ꯌꯦꯏ ꯑꯌꯨꯛ ꯀꯤ
ꯑꯣ ꯀꯔꯤ ꯇꯤꯝꯗꯦ ꯅꯪ ꯁꯞꯄꯣꯔꯠ ꯇꯧꯕ꯭ꯔꯣ
ꯑꯊꯨꯕꯗꯤ ꯂꯩꯇꯦ ꯑꯉꯝꯕ ꯃꯤꯗꯣ ꯁꯞꯄꯣꯔꯠ ꯇꯧꯋꯦ
ꯍꯥ ꯍꯥꯥ ꯑꯦ ꯑꯗꯨ ꯁꯨ ꯐꯔꯦ ꯍꯣꯌ
ꯅꯡ ꯗ ꯀꯔꯤ ꯀꯔꯤ ꯍꯣꯠꯅꯔꯤꯒꯦ
ꯑꯩꯗꯤ ꯀꯔꯤꯁꯨ ꯇꯧꯗꯦꯗ ꯆꯥꯕ ꯇꯨꯝꯕ ꯈꯣꯠꯄ ꯅꯠꯇꯅꯤ ꯀꯏꯗꯤ ꯀꯔꯤꯁꯨ ꯇꯧꯗꯦ ꯌꯨꯝꯗ ꯑꯗꯨꯝ ꯂꯩ ꯅꯨꯡꯁꯨꯠ ꯆꯨꯑꯦ ꯍꯧꯖꯤꯛꯀꯥꯟꯗꯤ ꯍꯣꯏ
ꯑꯣ ꯑꯉꯥꯡ ꯀꯌꯥ ꯁꯨꯔꯦ
ꯂꯩꯇ꯭ꯔꯤꯗ ꯑꯉꯥꯡ
ꯀꯥꯏꯇ꯭ꯔꯤ ꯍꯥꯏꯕ꯭ꯔꯥ
ꯍꯥꯥ
ꯂꯩꯇ꯭ꯔꯤ ꯍꯥꯏꯕ꯭ꯔꯕ ꯑꯣ
ꯉꯅꯥꯥꯏꯔꯤ
ꯑꯃꯗꯨꯗꯤ ꯀꯔꯤ ꯊꯕꯛ ꯇꯧꯔꯤꯕ
ꯑꯩꯒꯤ ꯅꯨꯄꯥꯗꯨꯔꯥ
ꯑꯧ
ꯃꯥꯗꯤ ꯃꯥꯁꯨ ꯀꯔꯤꯁꯨ ꯈꯪꯗ ꯃꯔꯥꯛ ꯃꯔꯛꯇ ꯑꯗꯨꯝ ꯑꯣꯐꯤꯁꯦꯜ ꯂꯩ ꯀꯅꯣꯒꯅꯝ ꯀꯟꯇ꯭ꯔꯦꯛꯀꯤ ꯈꯔ ꯈꯔ ꯑꯗꯨꯝ ꯇꯧꯔ ꯂꯩ
ꯑꯣ
ꯁ ꯇ ꯍꯥꯏꯅ
ꯅꯨꯡꯉꯥꯏꯔꯝꯒꯅꯤꯅꯦ
ꯥꯏ ꯍꯥꯏꯕꯇꯥꯔꯤ ꯅꯍꯣ
ꯑꯦ
ꯅꯨꯡꯉꯥꯏꯇꯦꯗꯤ ꯍꯥꯏꯕ ꯌꯥꯗꯕꯅꯤꯅ ꯅꯃꯤꯠꯇ ꯍ
ꯍꯧꯖꯤꯛꯇꯤ ꯍꯣꯡꯈ꯭ꯔꯕꯅꯤꯅ ꯀꯔꯝ ꯇꯧꯁꯤꯔ ꯗꯨ ꯅꯨꯡꯉꯥꯏꯌꯦ ꯍꯥꯏꯕ ꯇꯥꯔꯦꯅ
ꯍꯨꯝ ꯍꯨꯍꯨꯍꯨ ꯀꯨ ꯀꯥꯕꯁꯦ ꯀꯩꯅꯣ ꯇꯧꯕꯒ ꯂꯥꯏꯔꯦꯛ ꯀꯟꯅꯄꯥ ꯑꯣꯀ
ꯎꯝ
ꯂꯨꯍꯣꯡꯕ ꯈꯟꯒꯅꯨꯀ
ꯑꯁ ꯌꯨꯝ ꯄꯟꯕꯒꯤ ꯋꯥ ꯈꯗꯤ ꯈꯥꯟꯗꯦꯅꯦ
ꯑꯗꯣ ꯊꯧꯈ꯭ꯔꯗꯤ ꯅꯣꯏꯒꯤ ꯏꯁꯇꯗꯤꯗꯣ ꯋꯥꯈꯜ ꯆꯥꯡ ꯂꯣꯏꯕ
ꯑꯝ
ꯍꯥꯟꯅꯗꯤ ꯅꯣꯏꯒꯤ ꯁꯇꯗꯤꯗꯣ ꯀꯩꯅꯣ ꯇꯧꯑꯣ ꯑꯗꯨꯒ ꯃꯤ ꯑꯆꯧꯕ ꯑꯣꯏꯅꯤꯉꯩ ꯍꯣꯠꯅꯧꯑꯣꯕ ꯑꯦꯝ ꯕꯤ ꯕꯤ ꯑꯦꯁ ꯀꯨꯝꯕꯁꯨ ꯅꯣꯏꯗꯤ ꯊꯥꯕ ꯌꯥꯏꯅ ꯅꯪꯗꯤ ꯁꯥꯏꯟꯁ ꯂꯧꯕ꯭ꯔꯥ ꯑꯥꯔꯠꯁ ꯂꯧꯕ꯭ꯔꯥ
ꯑꯥꯔꯠꯁ ꯂꯧꯑꯦ
ꯑꯝ ꯑꯔꯁꯁꯨ ꯂꯩꯗ ꯗꯨꯝ ꯅꯪ ꯑꯣꯖꯥ ꯇꯧꯒꯦ ꯍꯥꯏꯔꯁꯨ ꯀꯔꯤ ꯇꯧꯒꯦ ꯍꯥꯏꯔꯁꯨ
ꯃꯁꯔꯨꯝꯒꯨꯝꯕ ꯊꯤꯕ ꯆꯠꯇ꯭ꯔꯣ
ꯑꯩꯗꯤ ꯆꯠꯄ ꯉꯝꯗꯦꯗ
ꯎꯝ
ꯍꯧꯖꯤꯛꯀꯥꯟꯗꯤ ꯃꯇꯝꯁꯨ ꯅꯠꯇꯦꯗ ꯃꯁꯔꯨꯝꯗꯣ
ꯃꯤ ꯍꯧꯖꯤꯛ ꯃꯁꯔꯨꯝ ꯃꯇꯝꯅꯤ ꯀꯩꯅꯣ
ꯅꯠꯇꯦ ꯍꯧꯖꯤꯛꯇꯤ ꯎꯝ ꯀꯔꯤ ꯍꯥꯏꯁꯤꯔ ꯈꯔ ꯀꯟꯕ ꯖꯥꯠꯇꯣ
ꯀꯔꯝꯕꯅꯣ ꯑꯀꯟꯕꯗꯤ
ꯈꯔ ꯀꯟꯕꯗꯨ ꯑꯃ ꯂꯩꯌꯦ ꯑꯩꯗꯤ ꯃꯃꯤꯡ ꯈꯪꯗꯕꯗꯣ ꯇ꯭ꯔꯨꯝ ꯑꯣꯏꯔꯁꯨ ꯃꯈꯟ ꯌꯥꯝ ꯂꯩꯌꯦꯅ
ꯑ ꯑꯩꯈꯣꯏꯔꯣꯝꯗ ꯍꯧꯖꯤꯛ ꯍꯧꯅꯕꯁꯤꯅ ꯑꯉꯧꯕ ꯑꯃ ꯂꯩꯌꯦꯀꯣ
ꯑꯉꯥꯎꯕ ꯑꯃ ꯂꯩꯌꯦ ꯑꯗꯨ ꯎꯝ ꯍꯥꯎꯕ ꯃꯇꯝꯗꯗꯤ ꯌꯥꯝ ꯍꯥꯎꯋꯦ ꯑꯗꯨ ꯑꯗꯨ ꯌꯥꯝꯃꯦꯕ ꯍꯧꯖꯤꯛꯀꯥꯟꯗꯣ
ꯑ ꯍꯧꯖꯤꯛ ꯑꯈꯣꯏꯔꯣꯝꯁꯤꯅ ꯑꯩꯈꯣꯏꯔꯣꯝꯁꯤꯅꯀꯣ ꯑꯉꯧꯕꯒ ꯍꯧꯖꯤꯛ ꯕ꯭ꯔꯥꯎꯟ ꯀꯂꯔ ꯃꯈꯣꯝ ꯊꯣꯛꯄꯗꯣ ꯕꯖꯥꯔꯗꯁꯨ ꯃꯤꯅ ꯌꯣꯜꯂꯦꯀꯣ
ꯑꯧ
ꯑꯗꯨ
ꯑꯣꯍꯣ ꯅꯣꯏꯗꯣꯝꯒꯤꯅ ꯀꯔꯝꯕ ꯐꯪꯕ꯭ꯔꯥ
ꯑꯩꯈꯣꯏꯒꯤꯗꯤ ꯀꯩꯅꯣ ꯑꯁꯤ ꯑꯗꯣ ꯐꯪꯉꯦ ꯑꯗꯣ ꯍꯧꯖꯤꯛꯇꯤ ꯎꯝ ꯋꯥꯍꯩ ꯋꯥꯍꯩꯇꯣ ꯈꯔ ꯑꯩꯅ ꯍꯥꯏꯕꯁꯦꯗꯣ ꯈꯔ ꯊꯝꯂꯗꯤ ꯈꯔ ꯀꯟꯖ ꯑꯗꯨꯗꯣ ꯑꯗꯨ ꯉꯥꯛꯇꯅꯤ ꯂꯩꯕꯗꯣ ꯍꯧꯖꯤꯛ ꯑꯩꯗꯤ ꯃꯃꯤꯡ ꯈꯪꯗꯕ ꯎꯝ ꯑꯃꯅ ꯕ꯭ꯔꯥꯎꯟ ꯕ꯭ꯔꯥꯎꯟꯒꯨꯝꯕ ꯑꯇꯣꯞꯄꯤꯒꯨꯝꯕ ꯂꯩꯗ꯭ꯔꯥ ꯎꯝ ꯈꯔ ꯄꯦꯠꯄꯒꯨꯝꯅꯀꯣ
ꯑꯥ
ꯅ ꯀꯔꯝꯕ ꯗꯤꯁꯇ꯭ꯔꯤꯛ ꯑꯣꯏꯗꯣꯏꯔ
ꯇꯃꯦꯔꯣꯡ
ꯑꯥ
ꯅꯪꯗꯤ
ꯆꯥꯟꯗꯦꯜ
ꯑꯣ ꯆꯤꯅꯥꯔꯔ
ꯑꯥ
ꯅꯨꯡꯉꯥꯏꯔꯤꯕ꯭ꯔꯥꯁꯨ ꯁꯥꯏꯗ
ꯅꯨꯉꯥꯏ
ꯏꯪꯕ꯭ꯔ ꯥꯁꯥꯕ꯭ꯔꯥ
ꯑꯁ ꯁꯥꯏꯗ
ꯁꯕ꯭ꯔꯥ
ꯎꯝ ꯂꯧꯕꯨꯛ ꯏꯁꯤꯡ ꯂꯩꯇ꯭ꯔꯤ
ꯑꯣ ꯅꯣꯡꯆꯨꯔꯒꯀꯣ ꯀꯔꯤꯔꯣ
ꯅꯣꯡ ꯆꯨꯕ꯭ꯔꯣ ꯈꯨꯈꯔꯣꯝꯗꯗꯤ ꯉꯔꯥꯡ ꯉꯥꯛꯇꯅꯤ ꯅꯣꯡ ꯑꯗꯨꯝ ꯉꯁꯤ ꯐꯥꯎꯕ ꯂꯦꯞꯇꯅ ꯆꯨꯕꯗꯣ ꯍꯧꯖꯤꯛ ꯑꯃꯨꯛ ꯍꯥꯡꯈ꯭ꯔꯦ ꯃꯝꯃꯒ ꯂꯩꯔꯦ
ꯎꯝ ꯁꯤꯗꯁꯨꯅꯤ ꯑꯗꯨ ꯂꯧꯕꯨꯛꯇꯗꯤ ꯏꯁꯤꯡ ꯂꯩꯇꯦ ꯍꯥꯢꯅꯗꯤ ꯇꯥꯕ ꯑꯉꯥꯛꯄꯅꯤꯗ ꯁꯤꯗ ꯁꯤ ꯅꯣꯡ ꯌꯥꯝ ꯆꯨꯔꯒ ꯏꯁꯤꯡ ꯂꯩꯇꯦ ꯍꯥꯢꯕꯗꯨ ꯑꯉꯛꯄꯅꯤ
ꯃꯃꯤꯡꯒꯤ ꯉꯥꯛꯇ ꯆꯨꯕꯩ ꯋꯥꯅꯤ
ꯚ ꯑꯣꯏꯔꯀ ꯃꯃꯤꯡꯒꯤ ꯉꯥꯛꯇꯥ ꯆꯨꯕ ꯃꯥꯜ ꯀꯟ ꯀꯟꯅꯗꯤ ꯆꯨꯋꯦꯗ ꯑꯁꯤ ꯑꯁꯤꯗꯗꯤ ꯇꯃꯦꯡꯂꯣꯡ ꯁꯥꯢꯗꯗꯤ
ꯑ ꯑꯈꯣꯢꯗꯤ ꯐꯦꯏ ꯅꯣꯡ ꯇꯥꯢ ꯅꯣꯡ ꯆꯨꯢ ꯍꯥꯢꯕꯩ ꯋꯥꯅꯦ ꯆꯨꯝꯅ ꯂꯩꯕ ꯑꯩꯈꯣꯏ ꯆꯠꯄꯗ ꯅꯨꯡꯉꯥꯢꯔꯣꯢꯗꯕꯗꯣ
ꯑꯥ
ꯑꯗꯨꯃꯥꯢꯅ ꯆꯨꯋꯦꯕ
ꯑꯣ
ꯑꯗꯨꯅ ꯄꯨꯈ꯭ꯔꯤꯗꯒꯤ ꯏꯁꯤꯡ ꯆꯤꯡꯅꯔꯒ ꯇꯨꯔꯦꯟꯗꯒꯤ ꯏꯁꯤꯡ ꯆꯤꯡꯉꯒ ꯂꯧ ꯂꯣꯛ ꯂꯩꯅꯧꯔꯦꯕ
ꯑꯣ ꯑꯣ ꯑꯣ
ꯃꯃꯥꯡ ꯆꯍꯤꯗꯤ ꯏꯁꯤꯡꯅ ꯏꯄꯥ ꯄꯥꯢ ꯍꯟꯗꯛꯅ ꯏꯁꯤꯡ ꯀꯪꯉꯦ
ꯑꯣ ꯁꯤꯗꯗꯤ ꯏꯁꯤꯡꯗꯤ ꯑꯁ ꯌꯥꯝꯃꯦ
ꯎꯝ
ꯂꯧ ꯑ ꯀꯣꯢꯕꯁꯤꯡꯗꯨ ꯌꯥꯝ ꯅꯨꯡꯉꯥꯢ
ꯎꯝ ꯅꯣꯢꯗꯤ ꯂꯧ ꯎꯗ꯭ꯔꯣ
ꯍꯥꯢ ꯇꯥꯎꯗꯦ ꯍꯩꯁꯨ ꯍꯩꯗꯦꯗ ꯑꯩꯗꯤ ꯒꯤ ꯊꯕꯥꯛꯗꯤꯤ ꯆꯥꯛ ꯊꯣꯡꯕ ꯇꯨꯝꯕ ꯆꯥꯕ ꯉꯥꯛꯇꯅꯤ ꯀꯔꯤꯁꯨ ꯇꯧꯕ ꯍꯩꯇꯦ ꯍꯥꯏꯗꯤ
ꯍꯩꯇꯕꯒꯤ ꯎꯄꯥꯏ ꯂꯩꯇꯦ ꯇꯧꯅꯤꯡꯗ꯭ꯔꯁꯨ ꯃꯔꯛ ꯃꯔꯛꯗꯗꯤ ꯑꯗꯨꯝ ꯆꯠꯄꯗꯤ ꯆꯠꯂꯦ ꯆꯠꯂꯁꯨ ꯇꯧꯕ ꯍꯩꯗꯕꯒꯤꯀꯣ
ꯎꯝ ꯅꯅꯦꯝ ꯅꯀꯨ ꯂꯩꯇ꯭ꯔꯣ
ꯍꯥ
ꯅꯅꯦꯝ ꯅꯀꯨ ꯂꯩꯇ꯭ꯔꯕ
ꯇ
ꯀꯜꯂꯤꯀꯣ ꯃꯣꯢꯗꯤ
ꯍꯥꯥ
ꯀꯜꯂꯤꯕ ꯅꯠꯇ꯭ꯔꯥ
ꯈꯜꯂꯤꯕ ꯍꯥꯢꯕ